ꯍꯧꯔꯤꯅꯣ
ꯀꯔꯤ ꯁ ꯇ ꯍꯗꯦ ꯇꯨꯝ ꯇꯨꯝꯃ ꯃꯥꯒꯅ ꯍꯒꯇ ꯂꯩꯒꯂꯑꯔꯦ
ꯁꯥꯗꯤ ꯊ ꯍꯥ꯭ꯔꯣ
ꯆꯥꯗ ꯍꯣ
ꯑ ꯑꯣ ꯑꯩꯗꯤ ꯍꯧꯖꯤꯛꯅ ꯆꯥꯔꯒ ꯂꯥꯛꯄꯅꯦ
ꯎꯝ ꯊꯕꯥꯛ ꯆꯠꯇꯕ꯭ꯔꯣ
ꯆꯕꯥꯛ ꯃꯐꯝꯗꯅꯦ
ꯑꯣ ꯄꯨꯡ ꯀꯌꯥ ꯐꯥꯎꯅꯣꯒꯤ ꯊꯕꯥꯛꯇꯨꯗꯤ
ꯑꯩꯒꯤꯁꯦ ꯑꯦꯂꯚꯦꯟ ꯑꯦꯂꯚꯦꯟ ꯇꯨ ꯅꯥꯏꯟ ꯅꯥꯏꯟ ꯄꯤ ꯑꯦꯝꯅꯤ ꯑꯦꯂꯚꯦꯟ ꯑꯦꯦꯝ ꯇꯨꯏꯟꯤ ꯊꯁꯤꯁ
ꯑ ꯌꯥꯔꯦꯅ ꯑꯗꯨꯗꯤ ꯑꯣꯏ ꯏꯖꯅ ꯇꯨꯝꯕ ꯄꯥ ꯐꯪꯅꯤꯅ ꯕꯣꯁꯨ ꯌꯦꯡꯕ ꯄꯪꯅꯤ
ꯍ ꯍꯥꯏ ꯅꯨꯡꯉꯥꯏꯌꯦ ꯑꯩꯒꯤ ꯇꯥꯏꯃꯤꯡꯁꯦ
ꯎꯝ
ꯎꯝ ꯀꯔꯤ ꯏꯟꯁꯥꯡ ꯆꯔꯦ
ꯈꯥꯃꯦꯟ ꯑꯈꯥꯕꯒ ꯁꯥꯎꯒ꯭ꯔꯤꯗꯣ
ꯍꯣꯏ ꯑꯗꯨꯗꯤ ꯍꯥꯎꯅꯤꯀꯣ
ꯎꯝ ꯆꯥꯕ ꯐꯪꯉꯣꯏ ꯅꯣꯏꯗꯤ
ꯍꯣꯏ
ꯂꯥꯏꯔꯁꯨ ꯌꯥꯝ ꯇꯥꯡꯉꯕꯅꯤ ꯑꯗꯨꯗꯣ ꯃꯄꯥꯟꯗꯗꯤ
ꯍꯣꯏ ꯌꯥꯝ ꯇꯥꯡꯉꯤ ꯂꯣꯏꯅꯃꯛ ꯇꯥꯡꯏ
ꯎꯝ
ꯁꯤꯗ ꯍꯣꯡꯕꯁꯦ ꯎꯝ ꯑꯜꯂꯨ ꯒꯨꯝꯕ ꯇꯤꯂꯍꯧꯒꯨꯝꯃ ꯈꯔ ꯈꯔ ꯍ
ꯑꯣ ꯁꯥꯎꯒ꯭ꯔꯤ ꯍꯝꯕꯗꯤ ꯅꯣ ꯔꯣꯝꯒꯤ ꯒꯝꯂꯥ ꯂꯧꯔꯒ ꯊꯥꯎ ꯑꯃ ꯑꯅꯤꯕꯨ ꯍꯥꯎꯔꯗꯤ ꯆꯥꯕ ꯌꯥꯔꯅꯤ
ꯎꯝ ꯑꯗꯨꯝ ꯑ ꯇꯧꯅꯤ ꯅꯍꯥꯟꯁꯨ ꯀꯔꯤꯁꯨ ꯂꯩꯇꯦ ꯁꯤꯗ
ꯑꯩꯈꯣꯏꯒꯤ ꯗꯨꯀꯥꯟꯗꯤ ꯌꯥꯝ ꯂꯩꯔꯕꯝꯅꯤꯅ ꯅꯣꯏꯁꯨ
ꯎꯝ ꯗꯣꯕꯨꯗꯤ ꯂꯩ ꯂꯒꯗꯤꯗ ꯆꯠꯄ ꯃꯇꯝꯃꯁꯦ ꯂꯩꯕꯒꯤ ꯑꯗꯨ
ꯎꯝ ꯅꯣꯏ ꯂꯥꯏꯕ ꯃꯇꯝ ꯃꯐꯝꯗꯨꯗꯤ ꯂꯩꯇꯕ꯭ꯔꯣ
ꯂꯩꯕꯨꯗꯤ ꯂꯩꯔꯝꯗꯤ
ꯎꯝ ꯎꯝ ꯏꯃꯥꯟꯅꯕꯤꯁꯨ ꯑꯗꯨꯒꯨꯝꯕ ꯗꯨꯀꯥꯟꯗꯣ ꯃꯤꯒꯤ ꯐꯝꯃꯦ ꯍꯥꯏꯌꯦ ꯑꯗꯣ ꯊꯦꯡ ꯊꯦꯡꯉ ꯂꯣꯏ ꯂꯣꯜꯂ ꯃꯣꯏꯗꯣ
ꯍꯣꯏ ꯍꯣꯏ ꯍꯣꯏ ꯁꯤꯅ ꯑꯗꯨ
ꯔꯣꯗꯒ ꯔꯣ ꯐꯥꯎꯅꯤ ꯍꯥꯏ ꯅꯪꯒꯦ ꯐꯪꯗ ꯀꯥꯎꯈꯔ
ꯑꯥ
ꯑꯗꯨ ꯎ ꯑ
ꯑꯩꯁꯦ ꯌꯥꯝ ꯆꯥꯡꯕꯅꯦꯅ
ꯇꯔꯤꯕꯥ
ꯌꯥꯝ ꯁꯥꯏꯌꯦꯕ
ꯑꯣ ꯍꯣꯏ ꯑꯗꯨꯗꯤ ꯉꯁꯤ ꯅꯣꯡ ꯆꯨꯑꯦ ꯑꯗꯨꯒꯤ ꯐꯖꯥꯅ ꯇꯨꯝꯊꯣꯛꯈ꯭ꯔꯦ
ꯑꯣ ꯅꯨꯡꯉꯥꯏꯑꯅꯀꯣ
ꯁꯥꯕꯨꯗꯤ ꯁꯥꯏ ꯑꯗꯨ ꯑꯣꯏꯔꯁꯨ ꯍꯟꯗꯛꯇꯤ ꯌꯥꯝ ꯁꯥꯕ ꯅꯠꯇꯦ ꯑꯩꯈꯣꯏꯗꯗꯤ
ꯑꯣ ꯁꯤꯗꯅꯦ ꯌꯥꯝ ꯁꯥꯈꯦ ꯅꯣꯡꯣꯡ ꯇꯥꯔꯁꯨ ꯌꯥꯝ ꯁꯥꯏ ꯇꯥꯗ꯭ꯔꯁꯨ
ꯇꯥꯗꯤ ꯀꯔ ꯅꯨꯡꯉꯥꯏꯅꯤꯗ
ꯈꯔꯗꯤ ꯈꯤꯇꯪ ꯈꯛ ꯈꯔ ꯈꯤꯇꯪ ꯈꯛꯅꯦꯕ ꯅꯨꯡꯉꯥꯏꯕ ꯌꯥꯝꯅ ꯅꯨꯡꯉꯥꯏꯇꯦ ꯆ ꯃꯅꯥꯑꯗ
ꯑ ꯏꯪꯗꯤ ꯏꯪꯒꯤꯅꯤꯒ ꯅꯣꯡ ꯆꯨꯔꯗꯤꯦ ꯁꯤꯗꯗꯤ ꯅꯣꯡ ꯆꯨꯔꯗꯤ ꯑꯗꯨꯝ ꯌꯥꯏ
ꯍ ꯁꯤꯗꯗ ꯏꯔ ꯏꯪꯕ ꯋꯥꯗꯤ ꯁꯤꯗ ꯁꯝꯃꯔ ꯁꯤꯖꯟ ꯈꯛ ꯇꯃꯛ
ꯎꯝ ꯉꯥꯏꯌꯣ ꯋꯥꯔꯤ ꯂꯤꯕꯤꯒꯦ ꯖꯦꯡꯒꯤ ꯋꯥꯔꯤ ꯑꯌꯨꯛ ꯍꯧꯒꯠꯂꯒꯀꯣ ꯃꯥꯗꯣ ꯀꯣꯜ ꯇꯧꯔꯛꯄꯅꯦ ꯀꯣꯜ ꯇꯧꯔꯛꯑꯣ ꯍꯥꯏꯅ
ꯎꯝ
ꯉꯁꯤ ꯑꯗꯨꯝꯥꯏꯅ ꯍꯥꯏꯕꯅꯦ ꯉꯔꯥꯡꯁꯨ ꯉꯁꯤꯁꯨ ꯀꯥꯎꯊꯔꯛꯑꯣ ꯀꯥꯎꯊꯔꯛꯑꯣ ꯍꯥꯏꯅ ꯄꯥꯝꯗꯤ ꯄꯥꯝꯃ ꯃꯥ ꯂꯩꯦꯃ ꯑꯗꯣ
ꯅꯤ ꯃꯥꯅ ꯀꯣ ꯇꯄ ꯇꯔꯒ ꯍꯥꯏꯕ ꯑꯗꯨ ꯀꯣꯜ ꯑꯅꯤꯅꯦ ꯇꯧꯔꯒ ꯊꯝꯕꯗꯣ
ꯑꯃꯅꯕꯤ ꯅꯥꯒꯔꯤꯛꯁꯨ ꯍꯥꯏꯌꯦ ꯃꯥ
ꯑ
ꯑꯩꯉꯣꯟꯗꯁꯨ ꯇꯦꯛꯁ ꯇꯧꯔꯒ ꯂꯥꯛꯑꯦ ꯍꯧꯖꯤꯛ ꯇꯥꯕ꯭ꯔꯣꯅ ꯃꯥꯗ ꯋꯥꯔꯤ ꯋꯥꯔꯤ ꯁꯥꯕꯩ ꯌꯥꯗꯅꯦ ꯀꯒꯔꯥ
ꯎꯝꯝ ꯕꯥꯅꯤ ꯁꯥꯕ ꯃꯇꯝ ꯃꯇꯝꯁꯨ ꯋꯥꯔꯤ ꯈꯔꯤ ꯈꯔꯤ ꯋꯥꯔꯤ
ꯐꯖꯅ ꯐꯖꯅ ꯇꯤꯜꯂꯒ ꯃꯄꯥꯟꯗ ꯂꯩꯕꯅꯤꯅ ꯋꯥꯔꯤꯗꯤ ꯌꯥꯝ ꯂꯩꯔꯕꯅꯤꯔ
ꯎꯝ ꯍꯧꯖꯤ ꯐꯪꯈ꯭ꯔꯕ ꯃꯇꯝꯗꯒꯤ ꯑ ꯌꯥꯝꯝꯅꯨꯡꯉ ꯍꯥꯏꯥꯏꯔꯦ
ꯀꯔꯤꯕꯥ
ꯃꯥꯁ ꯉꯔꯥꯡ ꯃꯥꯒꯤ ꯅꯨꯄꯤ ꯅꯝꯕꯔ ꯄꯤꯕ ꯑꯩꯒꯤ ꯅꯨꯄꯤꯗꯨꯁꯨ ꯇꯧꯕꯤꯌꯨ ꯑꯩ ꯃꯥꯔ
ꯅꯨꯄꯤꯒꯤ ꯐꯥꯎ ꯄꯤꯕ ꯍꯧꯥꯎꯔꯦꯀꯣ ꯍꯧꯖꯤꯛꯇꯤ
ꯎꯝ
ꯃꯥ ꯃꯥꯒꯤ ꯅꯨꯄꯤꯒꯤ ꯅꯝꯕꯔ ꯑꯐꯥꯎ ꯄꯤꯕ ꯍꯧꯔꯦ ꯍꯧꯖꯤꯛꯇꯤ ꯂꯣꯏꯔꯦ ꯈꯅꯤ ꯅꯨꯡꯃꯥꯏ ꯇ ꯋꯥꯔꯤꯃ
ꯎꯝ ꯃꯥ ꯄꯤꯕꯗꯣ ꯎꯝ ꯑꯩꯉꯣꯟ ꯈꯛꯇꯅꯦꯅ ꯑ ꯑꯩꯈꯣꯏꯗꯤ ꯈꯪꯅꯕꯒꯤꯅꯦ ꯑꯗꯨꯒꯤꯅꯤ
ꯑ ꯃꯥ ꯏ ꯅꯨꯄꯤꯤꯗ ꯍꯨꯔ ꯍꯥꯜꯒ ꯆꯦꯂꯣꯅ
ꯈꯨꯨꯟꯗꯤ ꯆꯞ ꯃꯅꯥꯑꯦ
ꯑꯗꯨ ꯑꯣꯏꯔꯁꯨ ꯃꯥꯅ ꯌꯥꯔ ꯄꯤꯅ ꯌꯥꯔꯗꯤ ꯌꯥꯏꯌꯦꯅ ꯅꯅꯥꯅ ꯄꯤꯕꯅꯤꯅ ꯑꯩꯁꯨ ꯇꯥꯎꯕꯅꯦꯅ ꯇꯥꯎꯕ ꯀꯌꯥ
ꯎꯝ ꯇꯥꯎꯅꯤꯗ ꯃꯥꯒꯦꯅ ꯍꯣꯏ ꯑꯩꯁꯨ ꯈꯉꯅꯤꯗꯥ ꯂꯪꯅ ꯒꯤ ꯇꯧꯕꯗ
ꯀꯔꯤ ꯃꯤꯒꯤ ꯅꯨꯄꯤ ꯄꯨꯟꯗꯣꯏꯅꯀꯣ
ꯃꯥꯁ ꯍꯧꯖꯤꯛ ꯋꯥꯆꯞ ꯇ ꯇꯧꯔꯒꯦꯅꯦ
ꯎꯝ
ꯀꯅꯥ ꯀꯅꯥꯁꯨ ꯐꯪꯗ꯭ꯔꯕ ꯃꯥꯜꯂꯦ ꯃꯥꯗꯣ ꯍꯧꯖꯤꯛ ꯇꯧꯔꯛꯄꯗꯉꯣꯟ
ꯑꯗꯣ ꯃꯥꯗꯣ ꯒ꯭ꯔꯨꯞꯨꯞꯒꯨꯝꯕꯗꯣ ꯈꯔ ꯑꯦꯛꯇꯤꯚ ꯑꯣꯏꯔꯗꯤ ꯑꯗꯨ ꯃꯥꯏ ꯃꯤ ꯂꯩꯗꯤ ꯂꯩꯒꯅꯤꯗ ꯑꯅꯥꯎꯕ ꯌꯥꯝ ꯂꯩꯕꯅꯦꯕ
ꯎꯝ
ꯌꯥ
ꯉꯔꯥꯡ ꯑꯩꯅ ꯑꯃ ꯇ꯭ꯔꯥꯏ ꯇꯧꯕ ꯃꯇꯝꯗ ꯃꯥꯅ ꯄꯥꯏꯈꯠ
ꯑꯣ ꯑꯩꯈꯣꯏ ꯑꯅꯤꯗꯤ ꯆꯅꯗꯕ ꯑꯗꯨꯝ ꯁꯨꯛꯌꯥ ꯌꯥꯗꯕ
ꯍꯣꯏ
ꯑꯗꯨꯒꯤ
ꯃꯣꯏ ꯃꯥꯒꯁꯦ ꯌꯥꯗꯕꯒꯤ ꯑꯩꯅ ꯇꯧ
ꯑꯈꯣꯏ ꯑꯅꯤꯒꯤ ꯁꯨꯌꯥ ꯌꯥꯗꯣꯏ ꯑꯗꯨꯒꯤ ꯅꯨꯡꯁꯤꯔ ꯅꯨꯡꯁꯤꯒ ꯑꯗꯨ ꯑꯣꯏꯔꯁꯨ ꯎꯄꯥꯢ ꯂꯩꯇꯦ ꯌꯥꯗꯕꯅꯤꯅꯥ
ꯎꯝ
ꯁꯤꯗꯁꯨ ꯀꯟꯅ ꯀꯟꯅꯗꯤ ꯇꯔꯥꯏꯗꯤ ꯇꯥꯕ ꯃꯥꯂꯦ
ꯎ ꯍꯧꯖꯤꯛꯁꯨ ꯕꯣꯜ ꯁꯥꯅꯕ ꯆꯠ ꯆꯠꯀꯦꯔꯥ
ꯑꯈꯣꯏꯔꯥ ꯅꯠꯇꯦ ꯍꯦ ꯅꯨꯡꯇꯤꯒꯤ ꯆꯠꯇꯦ ꯍꯦ
ꯑꯣ
ꯍꯥꯏꯁꯨ ꯍꯥꯏꯇꯦ
ꯑꯗꯨꯝ ꯁꯥꯟꯔꯗꯤ ꯍꯩꯔꯝ ꯍꯩꯔꯥ ꯍꯩꯒꯅꯤ
ꯍ
ꯃꯩꯒꯨꯝꯅ ꯑꯗꯨꯝ ꯃꯣꯏꯒꯨꯝꯅ ꯍꯥꯏꯔꯗꯤ ꯐꯥꯒꯗꯕ
ꯗꯨꯝ ꯄꯦꯛꯇꯤꯁ ꯇꯧꯔꯒ ꯂꯩꯔꯦ
ꯆꯍꯤꯁꯨ ꯑꯥ ꯌꯧꯈꯔꯅꯤꯗ ꯑꯍꯟ ꯑꯣꯏꯈ꯭ꯔꯦ ꯌꯥꯗ꯭ꯔꯦ ꯍꯧꯖꯤꯛꯇꯤ
ꯑꯣ ꯎꯝ
ꯍꯧꯖꯤꯛꯇꯤ ꯌꯥꯔꯣꯏ ꯑꯩꯈꯣꯏꯒꯤꯁꯦ ꯑꯁ ꯌꯥꯔꯦ ꯑꯥꯏꯔꯣꯏ ꯑꯥꯏ
ꯑ
ꯍꯥꯏꯔꯔꯣꯏꯈꯤꯒꯦ ꯀꯔꯤꯅꯣ ꯑꯃ ꯍꯥꯡꯒꯦ ꯇꯧꯕꯅꯦ ꯑꯗꯣ
ꯑꯪꯉꯂ ꯑꯗꯨꯝ ꯀꯔꯤ
ꯅꯪꯗꯤ ꯀꯔꯤ ꯊꯕꯥꯛ ꯇꯥꯎꯕ꯭ꯔꯥ ꯃꯄꯥꯟꯗ
ꯑꯩ ꯕꯦꯇꯤꯅꯔꯤ ꯍꯣꯁꯄꯤꯇꯥꯜꯗꯅꯦ ꯍꯥꯏꯁꯦ
ꯑꯣ ꯑꯣ ꯌꯥꯝ ꯐꯥꯏꯅ ꯑꯗꯨ ꯑꯗꯨꯗꯤ
ꯈꯪꯗꯦ ꯑꯗꯨꯝ
ꯍꯟꯗꯛ ꯌꯨꯝ ꯊꯣꯛꯀꯦꯔꯥ
ꯊꯣꯛꯔꯣꯏ ꯑꯩ ꯆꯍꯤ ꯑꯅꯤ ꯂꯩꯒꯅꯤ
ꯑꯗ
ꯆꯍꯤ ꯑꯅꯤ ꯂꯩꯔꯒ
ꯑꯥ ꯆꯍꯤ ꯑꯍꯨꯝ ꯁꯨꯈ꯭ꯔꯦ ꯍꯥꯏꯕ ꯅꯠꯇ꯭ꯔꯣ ꯃꯄꯥꯟꯗ ꯂꯩꯕꯗꯣ
ꯆꯍꯤ ꯇꯣ ꯂꯥꯁꯠ ꯏꯌꯔꯗꯣ ꯑꯩ ꯌꯨꯝ ꯆꯠꯄ ꯗꯤꯁꯦꯝꯕꯔꯗ ꯆꯠꯄꯒ ꯖꯅꯋꯥꯔꯤꯗ ꯍꯜꯂꯛꯄ ꯁꯤꯅ ꯃꯔꯤ ꯃꯔꯤ ꯑꯣꯏꯔꯝ
ꯑꯣ ꯖꯦꯡꯒ ꯅꯣꯏ ꯆꯞ ꯃꯥꯟꯅꯕ꯭ꯔꯥ ꯆꯍꯤꯒꯨꯝꯕꯁꯨ
ꯁꯅꯥꯜꯒ ꯑꯩꯅ ꯈꯔꯗꯤ
ꯀꯔꯤꯕ
ꯑꯩꯅ ꯈꯔꯗꯤ
ꯑꯍꯟꯔ ꯑꯉꯥꯡꯔ ꯑꯣ
ꯍꯣꯏꯅꯪ ꯑꯗꯨ ꯑꯗꯨꯝ ꯕꯦꯁ ꯐ꯭ꯔꯦꯟ ꯍꯥꯏꯕ ꯇꯥꯔꯦ
ꯑ ꯄꯨꯟ ꯎꯗ꯭ꯔꯦꯒ ꯑꯦ ꯂꯝꯕꯤꯗ ꯂꯩꯀꯣ ꯅꯣꯏꯁꯣ
ꯍꯣꯏ ꯀꯔꯤ ꯍꯥꯏꯁꯤꯔ ꯅꯣꯡꯃꯗꯤ ꯂꯥꯛꯑꯣꯅꯦ ꯑꯈꯣꯏ ꯈꯨꯟ ꯆꯠ
ꯑꯈꯣꯏꯗꯤ ꯀ꯭ꯔꯤꯇꯧꯅꯤ ꯍꯥꯏꯔ
ꯀꯣꯏꯕ ꯂꯥꯛꯄ ꯌꯥꯏꯅꯦꯀꯣ
ꯀꯣꯏꯕ ꯃꯐꯝ ꯐꯖꯕ ꯂꯩꯕ꯭ꯔꯥꯅꯦ ꯅꯣꯏ ꯈꯨꯟꯗꯁꯨ
ꯑꯗꯨ ꯕꯨꯗꯤ ꯂꯩ ꯂꯩꯗꯦ ꯑꯗꯨꯝ ꯆꯨꯝ ꯀꯣꯏꯕ ꯍꯥꯏꯕꯗ ꯐꯖꯕ ꯃꯐꯝꯗꯤ ꯂꯩꯩꯗꯦꯗ ꯑꯗꯨꯝ ꯎꯝ ꯑꯈꯣꯏ
ꯑꯗꯨ ꯑꯣꯏꯔꯗꯤ ꯅꯣꯏꯒꯤ ꯈꯨꯟ ꯑꯁꯦ ꯐꯖꯕ ꯃꯐꯝ ꯂꯩ ꯍꯥꯏꯕꯗ ꯁꯨꯛꯇꯥ ꯇꯥꯗꯦꯗ ꯑꯩꯗꯤ
ꯍꯣꯏ ꯍꯣꯏ ꯂꯩꯗꯦ
ꯑꯁ꯭ꯋꯥꯏꯗꯗꯤ ꯌꯥꯝ ꯂꯩꯌꯦꯅ
ꯂꯥꯛꯀꯅꯤ ꯑꯈꯣꯏ ꯍꯌꯦꯡ
ꯈꯣꯏꯗꯤ ꯈ꯭ꯔꯤꯁ ꯃꯥꯁ ꯀꯨꯝꯕꯗꯁꯨ ꯑꯗꯨꯝ ꯂꯥꯛꯑꯦ ꯗ ꯃꯔꯛ ꯃꯔꯛꯇ ꯎꯋꯦ ꯒꯥꯔꯤ ꯄꯥꯏꯕꯅꯤꯅ ꯑꯁ ꯌꯥꯝ ꯂꯥꯞꯄꯁꯨ ꯅꯠꯇꯕ ꯑꯗꯨꯒꯤ ꯃꯔꯛ ꯃꯔꯛꯇ ꯃꯥꯒꯤ ꯅꯨꯄꯤꯁꯨ ꯑꯈꯣꯏ ꯈꯨꯟꯗ ꯂꯩꯕꯅꯤꯅ ꯑꯗꯨꯝ ꯂꯥꯛꯄ ꯃꯥꯜꯂꯦ ꯃꯥꯗꯣ
ꯍꯣꯏ ꯑꯈꯣꯏ ꯏꯕꯥꯅꯤꯁꯨ ꯂꯥꯛꯄꯅꯦꯃꯥꯗꯣ ꯏꯕꯥꯅꯤ ꯂꯥꯛꯄ ꯃꯇꯝꯗ ꯃꯥ ꯃꯥꯒꯤ ꯅꯨꯄꯤꯒ ꯀꯣꯏꯕ ꯆꯠꯈ꯭ꯔꯦ ꯑꯩꯕꯨ ꯑꯩꯅ ꯑꯩꯒꯤ ꯐ꯭ꯔꯦꯟ ꯌꯨꯝꯗ ꯆꯠꯄ
ꯑꯣ ꯅꯊꯥꯟꯗ ꯊꯝ ꯅꯪꯁꯨ ꯑꯈꯣꯏ ꯈꯨꯟꯒꯤ ꯅꯨꯄꯤ ꯀꯣꯏꯈ꯭ꯔꯣ ꯅꯨꯄꯤꯗ ꯊꯤꯕꯤꯔꯣ ꯍꯥꯏꯌꯣ ꯑꯃ
ꯀꯝꯐ꯭ꯂꯦꯟ ꯂꯩꯕꯗꯨ
ꯑ
ꯉꯁꯔ ꯀꯝꯄ꯭ꯂꯦꯟ
ꯑ ꯌꯨꯠ ꯐꯦꯁꯇꯤꯚꯦꯜ ꯂꯩ ꯍꯣꯏ ꯑ ꯅꯣꯏꯁꯨ ꯂꯥꯛꯄ꯭ꯔꯣ
ꯂꯥꯛꯑꯦ ꯃꯥ ꯅꯨꯄꯤ ꯎꯝ ꯀꯔꯤꯅꯣ ꯇꯧ
ꯑ ꯎꯕꯕꯨꯡ ꯇꯧꯋꯦ ꯅꯣꯏ ꯅꯣꯏꯕꯨꯗꯤ ꯈꯪꯗꯕ ꯑꯗꯨ ꯃꯇꯝꯗ ꯑꯗꯨꯒꯤꯅꯦ
ꯍꯣꯏ ꯑꯈꯣꯏ ꯂꯥꯛꯏꯕ
ꯃꯔꯛ ꯃꯔꯛꯇ ꯎꯋꯦꯕ ꯑꯈꯣꯏ ꯈꯨꯟꯗ ꯃꯣꯏꯗꯣ
ꯑꯗꯨꯝ ꯌꯥꯝ ꯆꯠꯄꯅꯦ ꯃꯥ ꯀꯩꯗꯣꯂꯪꯁꯨ ꯈꯪꯕ꯭ꯔ ꯅꯪ
ꯀꯔꯤꯕ
ꯒꯥꯏꯗꯣꯂꯪ
ꯈꯪꯗꯦꯕꯣ ꯑꯁ ꯃꯣꯏ ꯃꯁꯛꯇꯨꯗꯤ ꯎꯔꯝꯕ ꯌꯥꯏ ꯑꯗꯨ ꯑꯣꯏꯔꯁꯨ
ꯌꯥꯝ ꯅꯣꯏꯕ ꯌꯥꯝ ꯅꯣꯏꯕꯅꯤꯅ ꯑꯗꯨꯃꯥꯏ ꯇꯧꯕ ꯃꯥꯁꯨ ꯒꯔꯤ ꯃꯆꯥ ꯑꯃ ꯄꯥꯏ ꯇꯃꯦꯡꯂꯣꯡꯗ ꯂꯩꯕꯅꯦ
ꯑꯣ ꯑꯣ
ꯍꯣꯏ ꯑꯣ ꯃꯥꯒꯤ ꯍꯣꯏ ꯍꯣꯏ ꯍꯣꯏ ꯈꯪꯕꯒꯨꯝꯗꯎꯈ꯭ꯔꯦ ꯑꯩ ꯍꯧꯖꯤꯛ ꯃꯥꯗꯣ
ꯎꯝ ꯑꯝ ꯅ ꯑꯣꯏꯕꯅ
ꯎꯝ ꯃ ꯃꯌꯥ ꯈꯣꯏ ꯈꯨꯅ ꯁꯀꯨꯜ ꯀ ꯑꯕ ꯍꯥꯂꯀ
ꯍꯣꯏ ꯍꯣꯏ ꯀꯥꯏ ꯇ ꯎꯝ
ꯈꯪꯕꯒꯨꯝ ꯇꯥꯎ ꯀꯌꯥ ꯍꯧꯖꯤꯛꯀꯤ
ꯒꯦꯦ